ꯇꯜꯂꯦ꯫
ꯇꯥꯏꯌꯦ꯫
ꯑꯩꯗꯣ ꯁꯣꯝꯗꯅꯦ ꯀꯩꯅꯣ ꯇꯧꯕ, ꯃꯩꯗꯣ ꯂꯥꯛꯄꯗ ꯉꯥꯏꯔꯤꯌꯦ ꯑꯗꯨꯗꯨꯒꯤ ꯋꯥꯏ ꯐꯥꯏ ꯁꯝꯕ꯫ ꯋꯥꯈ ꯐꯥꯏ ꯁꯝꯗ꯭ꯔꯥꯗꯤ ꯌꯗ꯭ꯔꯦ ꯍꯦ꯫ ꯅꯦꯠꯁꯦ ꯑꯩꯗꯣ, ꯐꯣꯟ ꯄꯩꯁꯥ ꯂꯣꯏꯈꯤꯕꯒꯤꯅꯦ,
ꯀꯩꯅꯣ ꯇꯧꯕ ꯋꯥꯏ ꯐꯥꯏꯗꯣ ꯁꯝꯗ꯭ꯔꯗꯤ ꯌꯥꯗ꯭ꯔꯦꯕ ꯅꯦꯠꯁꯦ꯫ ꯑꯗꯨꯗꯒꯤ ꯋꯥꯏ ꯐꯥꯏꯗꯨ ꯁꯝꯃꯝꯕꯅꯦ꯫ ꯀꯩꯗꯧꯔꯝꯃꯤꯅꯣ ꯅꯪꯕꯣ?
ꯄꯨꯡꯁꯦ ꯊꯦꯡꯕꯨꯗꯤ ꯊꯦꯡꯉꯦ ꯑꯗꯣ ꯑꯩꯗꯣ ꯆꯥꯛꯇꯣꯡꯄ ꯀꯨꯏꯗ꯭ꯔꯤꯌꯦ꯫ ꯆꯥꯛ ꯇꯣꯛꯄ ꯂꯣꯏꯕꯒꯅꯦ ꯑꯩꯅ ꯅꯪꯉꯣꯟꯗ ꯃꯦꯁꯦꯁ ꯊꯥꯔꯛꯏꯗꯣ꯫
ꯌꯝ ꯊꯦꯡꯉꯦꯅ ꯉꯁꯤꯗꯤ ꯀꯩꯗꯧꯔꯒꯦ ꯊꯦꯡꯉꯤꯗꯣ꯫
ꯀꯩꯁꯨꯝ ꯇꯧꯗꯦ ꯑꯩꯗꯣ ꯉꯁꯥꯏ ꯑꯌꯨꯛꯁꯨꯅꯦ ꯍꯂꯨꯋꯥ ꯍꯧꯔꯨꯔꯦ ꯑꯗꯒꯤ
ꯑꯗꯨꯒ ꯀꯩꯅꯣ ꯁꯨꯝ ꯁꯪꯒꯣꯝ ꯆꯥ ꯑꯃꯨꯛ ꯂꯣꯜꯂꯦ ꯑꯗꯨ ꯂꯣꯏꯔꯒ ꯀꯩꯅꯣꯃꯨꯛ ꯊꯣꯡꯉꯦꯕ ꯏꯟꯖꯥꯡ ꯑꯃꯃꯨꯛ ꯊꯣꯡꯉꯦꯕ ꯑꯃꯨꯛ ꯏꯔꯣꯜꯂꯦ ꯑꯗꯨ ꯑꯗꯨꯁꯨ ꯇꯧꯔꯦꯗꯅ꯫ ꯑꯗꯨꯒꯤ ꯑꯃ ꯆꯈꯨꯝꯗ ꯑꯗꯨꯝ ꯂꯩꯕꯒꯤ ꯄꯨꯛ ꯌꯥꯝ ꯊꯥꯡꯒꯠꯄꯗꯣ ꯑꯗꯨ ꯇꯧꯕ꯫ ꯑꯗꯩ ꯅꯨꯡꯗꯤꯟꯁꯨ ꯑꯃꯨꯛ ꯑꯩꯗꯣ ꯉꯥ ꯑꯃꯨꯛ ꯊꯣꯡꯉꯦ ꯆꯝꯊꯣꯡ ꯑꯃꯨꯛ ꯊꯣꯡꯉꯦ ꯑꯗꯨꯒꯤ꯫ ꯑꯗꯒꯤꯗꯤ ꯑꯩꯗꯣ ꯃꯦꯒꯤ ꯁꯨ ꯑꯃꯨꯛ ꯆꯥꯥꯁꯜꯂꯦꯕ ꯉꯁꯤꯗꯣ꯫
ꯄꯨꯛ ꯊꯟꯒꯠꯄꯩ ꯑꯗꯨꯝ ꯆꯥꯅꯤꯡꯗ꯭ꯔꯕ ꯑꯗꯨꯒꯤ꯫ ꯆꯥꯛ ꯊꯣꯡꯕꯗꯨ ꯊꯦꯡꯉꯦ ꯑꯗꯩ ꯑꯩꯒ ꯌꯥꯝꯅ ꯃꯥꯟꯅꯕ, ꯏꯆꯦ ꯑꯃ ꯂꯩꯌꯦ ꯏꯕꯥꯅꯤ ꯆꯥꯛ ꯆꯥꯃꯤꯟꯅꯈ꯭ꯔꯗꯤ ꯌꯥꯝ ꯀꯨꯏꯕ ꯑꯗꯣ ꯃꯗꯣ ꯉꯁꯤꯇꯥ ꯍꯜꯂꯛꯄꯅꯦꯕ ꯑꯗꯒꯤ, ꯋꯥꯔꯤ ꯑꯃꯨꯛ ꯄꯨꯜꯂ ꯂꯩꯕꯅ ꯊꯦꯡꯗꯣꯛꯈ꯭ꯔꯕ꯫ ꯪꯑꯗꯨ ꯂꯣꯏꯕꯒꯅꯦ ꯅꯉꯣꯟꯗ ꯑꯩꯅ ꯃꯦꯁꯦꯁ ꯊꯥꯔꯛꯏꯗꯣ꯫
ꯑꯩꯅ ꯈꯜꯂꯦ ꯀꯩꯅꯣ ꯇꯧꯏꯁꯤꯕꯣ ꯌꯥꯝ ꯀꯨꯏꯅ ꯁꯨꯝ ꯀꯨꯏꯈ꯭ꯔꯦꯗ ꯍꯥꯏꯅ꯫ ꯑꯩꯗꯣ ꯀꯩꯅꯣ ꯇꯧꯋꯦꯕ ꯉꯁꯤꯗꯣ ꯑꯩꯈꯣꯏꯒꯤ, ꯑꯉꯥꯡ ꯑꯅꯤꯈꯛ ꯂꯥꯛꯄ ꯑꯅꯧꯕ꯫ ꯏꯅꯥꯎꯄꯥ ꯍꯥꯏꯁꯤ ꯑꯔꯤꯕꯥꯎꯗꯤ ꯑꯔꯤꯕꯅꯦ ꯆꯤ ꯂ ꯑꯣꯏꯕꯒꯤ ꯂꯥꯛꯄ ꯑꯅꯤ ꯈꯔ
ꯎꯝ
ꯇꯥꯔꯤꯛ ꯀꯨꯟꯊ꯭ꯔꯥꯗꯒꯤ ꯄꯔꯤꯁꯥꯗ ꯌꯦꯉ ꯃꯣꯏꯗꯣ ꯁꯨ ꯃꯥꯏꯅꯤ ꯈꯛꯇꯪꯁꯨ ꯑꯣꯏꯕ ꯑꯗꯨꯒ ꯏꯅꯥꯎꯄꯥꯒ ꯑꯩꯒ ꯑꯩꯈꯣꯏ ꯃꯔꯤꯗ ꯑꯣꯏꯔꯤꯕ ꯁꯤ ꯂꯩꯔꯤꯁꯦ
ꯎꯝ
ꯑꯗꯨꯗꯒꯤ ꯀꯩꯝꯇ ꯍꯥꯏꯗꯤ ꯑꯩꯈꯣꯏ ꯃꯩ ꯏꯕꯥꯅꯤ ꯈꯛ ꯂꯩꯔꯤꯉꯩꯗꯗꯤꯊꯣꯡ ꯊꯣꯡ ꯄꯆꯥ ꯆꯥꯝꯅ ꯑꯗꯨ ꯃꯣꯏꯅꯤ ꯌꯥꯎꯅ ꯃꯁꯤꯗꯤ ꯏꯟꯐꯨꯆꯥꯥꯔꯁꯤꯅ ꯑꯣꯞꯁꯟꯅꯤꯅꯦ ꯍꯥꯏꯅ ꯍꯥꯏꯕꯤ ꯑꯗꯨꯗꯒꯤ ꯑꯗꯨ ꯑꯩꯗ ꯉꯁꯦ ꯎ ꯏꯅꯥꯎꯄꯥ ꯑꯣꯛꯂꯦ ꯍꯥꯏꯖꯒꯦ ꯅꯁꯠ ꯈꯔ ꯑꯣꯛ ꯊꯣꯡꯕ ꯈꯣꯠꯄ ꯀꯩꯗꯧꯔ ꯀꯥꯟꯗ ꯆꯥꯔꯕꯅꯤ ꯑꯣꯛ ꯀꯊꯣꯡꯑꯅꯤꯅ ꯆꯥꯗꯅ ꯂꯣꯏꯔꯕꯅꯦ ꯑꯗꯨꯒ ꯌꯦꯡ ꯉꯍꯥꯛ ꯂꯩꯊꯣꯛ ꯑꯦ ꯑ ꯐ ꯁ ꯑꯗꯨꯒ ꯐꯤꯖꯒꯤ ꯇꯪꯈꯥꯏ ꯆꯜꯂꯛꯑꯀꯥꯟꯗ ꯃꯩ ꯃꯨꯛꯁꯦꯅꯦ ꯄꯨꯡ ꯇꯟ ꯇꯥꯔꯛꯄ ꯑꯗꯨꯗꯒꯤ ꯃꯨꯠꯈꯤꯕꯗꯨ ꯃꯨꯠꯗꯅ ꯅꯪ ꯍꯧꯖꯤꯛ ꯚꯦꯁ ꯊꯥꯔꯛꯄ ꯍꯥꯏꯔꯣ ꯑꯗꯨ ꯈꯪꯕꯤꯔꯣꯏ ꯃꯥꯏ ꯂꯥꯛꯄꯗ ꯉꯥꯏꯔꯤ ꯑꯗꯨ ꯃꯩꯁꯨ ꯀꯛꯁꯤꯟꯂꯦ ꯑꯗꯨ ꯀꯥꯡ ꯑꯗꯨ ꯍꯨꯟꯗꯣꯛꯍꯧꯗ꯭ꯔꯦꯕ ꯑꯩꯗꯣ ꯃꯩ ꯃꯨꯠꯈꯔ ꯀꯥꯡꯈꯟ ꯊꯍꯧꯗꯕꯒꯤ ꯃꯩ ꯃꯨꯠꯈꯔꯀꯟꯗ ꯊꯥꯔꯦ ꯅꯣꯏ ꯍꯧꯖꯤꯗꯨꯗꯤ ꯀꯥꯡ ꯀꯃꯥꯏꯅ ꯇꯧꯒꯦ ꯀꯩꯝ ꯇꯧꯗꯕ꯭ꯔꯣ
ꯍꯧꯖꯤꯛꯇꯤ ꯇꯤꯟ ꯀꯥꯡꯁꯦ ꯌꯥꯝꯅ ꯂꯩꯕꯅꯤꯅꯅꯦ ꯀꯥꯡꯒꯟ ꯌꯥꯎꯗ꯭ꯔꯦꯗꯤ ꯑꯗꯨꯝꯕꯁꯦ ꯅꯨꯡꯉꯥꯏꯇ꯭ꯔꯕꯅꯤ ꯇꯧꯔꯤꯁꯦ ꯑꯩꯁꯨ ꯀꯥꯡꯈꯟꯗꯤ ꯈꯟꯗꯦꯕ ꯍꯥꯏꯗꯤ ꯑꯩꯅ ꯇꯨꯝꯃꯤ ꯐꯃꯨꯡꯁꯦ ꯑꯩꯈꯣꯏꯒꯤ ꯎꯒꯤ ꯐꯃꯨꯡꯗ ꯑꯣꯏꯗꯦꯕ ꯍꯣꯁꯦꯜꯒꯤ
ꯎꯝ
ꯎꯝ ꯑꯃ ꯍꯣꯁꯄꯤꯇꯥꯜꯗ ꯀꯩꯅꯣ ꯇꯧꯕ ꯌꯣꯠꯀꯤ ꯐꯥꯃꯨꯡꯗꯣ ꯑꯗꯨꯗꯣ ꯑꯣꯏꯕꯗꯨꯅ ꯀꯥꯡꯈꯟꯗꯣ ꯈꯟꯕꯝ ꯌꯥꯎꯗꯕ ꯑꯗꯨꯒꯤ ꯑꯩꯁꯦ ꯃꯣꯏ ꯈꯔ ꯃꯤ ꯆꯠꯅꯒ꯭ꯔꯒ ꯑꯃ ꯌꯦꯡꯍꯧꯒꯦꯅ ꯉꯥꯏ ꯊꯩꯁꯦ ꯑꯗꯨ ꯑꯥ ꯀꯩꯅꯣꯗꯤ ꯑ ꯀꯡꯈꯪꯍꯟ ꯌꯥꯝ ꯈꯟꯅꯤꯡꯉꯕꯅꯦ ꯍꯥꯏꯗꯤ ꯇꯤꯟ ꯀꯥꯡꯗꯨꯁꯨ ꯍꯧꯖꯤꯛꯇꯤ ꯃꯐꯝ ꯃꯔꯥꯡ ꯈꯪꯗꯕꯅꯤꯅꯀꯣ ꯑꯁ ꯈꯟꯅꯗꯕꯤ ꯂꯩꯔꯤ ꯑꯩꯁꯨꯗꯒꯤ
ꯀꯩꯅꯣ ꯀꯈꯜ ꯈꯟꯗꯕꯤ ꯂꯩ ꯍꯥꯏꯁꯤꯅꯦ ꯑꯩꯅ ꯍꯥꯏꯗꯤ ꯃꯣꯏꯒꯤ ꯀꯩꯅꯣ ꯂꯩꯕ ꯖꯒꯥꯗꯣ ꯀꯥꯡ ꯀꯩꯀꯥ ꯄꯥꯏꯕ ꯈꯣꯠꯄ ꯀꯩꯅꯣ ꯇꯧꯗꯕ꯭ꯔꯥ ꯁꯤꯅꯤꯗ
ꯀꯥꯡꯒꯤꯗꯤ ꯆꯤꯛꯇꯦꯕ ꯀꯥꯡ ꯀ ꯑꯗꯨꯝ ꯆꯤꯛꯇꯦ ꯑꯗꯨ ꯑꯣꯏꯏꯔꯁꯨ ꯁꯨꯝ ꯑꯃꯅꯤ ꯇꯥꯔꯗꯤ ꯄꯥꯏ ꯑꯗꯨ ꯑꯣꯏꯔꯁꯨ ꯁꯨꯝ ꯇꯤꯟ ꯀꯥꯡꯒꯟꯕ ꯃꯇꯝꯅꯤꯅ ꯆꯨꯝꯗꯦ ꯑꯗꯨꯗꯣ ꯑꯗꯥ ꯌꯥꯝꯅ ꯀꯩꯅꯣ ꯇꯧꯤꯗꯅ ꯑꯗꯨꯒꯤ
ꯑꯩꯈꯣꯏꯒꯤꯗꯤ ꯀꯩꯅꯣꯁꯦ ꯈꯣꯡꯕꯥꯟ ꯃꯄꯥꯟ ꯅꯛꯑꯦꯕ ꯊꯥꯁꯦ ꯈꯣꯡꯕꯥꯟꯁꯦ ꯑꯉꯥꯡꯁꯨ ꯌꯥꯝ ꯂꯩꯅꯤꯅ ꯇꯧꯔꯒꯥ ꯅꯨꯡꯗꯥꯡꯗꯤ ꯑꯗꯨꯝ ꯇꯨꯡꯉꯦ ꯑꯗꯨꯗꯨꯅ ꯏꯁꯤꯡꯁꯦ ꯆꯦꯟꯗꯕ ꯌꯥꯅꯦ꯫ ꯐꯝꯕꯁꯦ ꯑꯗꯨꯝ ꯀꯥꯡꯁꯦ, ꯑꯃ ꯑꯅꯤꯈꯛ ꯄꯥꯏꯕꯗꯤ ꯐꯦꯟ ꯊꯥꯕꯗ ꯑꯗꯨꯝ ꯆꯤꯛꯇꯕꯅꯦ ꯀꯩꯁꯨ ꯑꯗꯨ, ꯀꯥꯡ ꯌꯣꯝꯕꯅꯤꯅ ꯒꯨꯠꯇꯠ ꯊꯥꯔꯦ ꯑꯗꯨꯝ꯫ ꯈꯣꯡꯅꯥꯎ ꯍꯣꯏꯗꯣꯛꯑꯣꯅ ꯑꯩꯅ ꯊꯝꯃꯤꯁꯦ ꯀꯥꯡ ꯆꯪꯅꯤꯡꯕ ꯆꯪꯖꯔꯣꯅ ꯍꯨꯖꯤꯛ ꯑꯗꯨꯒ ꯆꯨꯝꯗꯤ ꯐꯔꯗ ꯑꯗꯣ ꯀꯩꯅꯣꯁꯦ ꯅꯪ ꯆꯨꯝꯅ ꯍꯥꯏꯔꯛꯒꯅꯤ꯫ ꯆꯨꯝ ꯅꯠꯇ꯭ꯔꯣ ꯑꯃ, ꯃꯤꯠꯇ ꯀꯩꯗ ꯀꯩꯅꯣ ꯃꯆꯨꯝ ꯀꯩꯅꯣ ꯃꯌꯨꯝ ꯇꯥꯁꯟꯕ ꯈꯣꯠꯆꯤꯟꯕ ꯇꯧꯕꯗ ꯑꯃ ꯀꯩꯅꯣ ꯇꯧꯔ
ꯎꯝ
ꯑꯗꯨ ꯑꯁ ꯑꯗꯨꯒꯤꯗꯨꯗꯅꯦ ꯅꯍꯥꯟꯗ ꯏꯅꯥꯎꯄ ꯑꯃ ꯃꯥꯗꯣ ꯑ ꯆꯨꯝꯃ ꯃꯆꯨꯝꯗ ꯇꯥꯔ ꯇꯧꯋꯦꯕꯀꯣ꯫ ꯑꯁ ꯑꯩꯅ ꯍꯩꯅꯗꯅ ꯀꯩꯅꯣ ꯅꯪꯁꯤꯕꯣꯅ ꯑꯩꯗꯤ ꯅꯤꯡꯊꯧꯅꯦ ꯈꯜꯂꯨꯕ꯫ ꯑꯗꯨ ꯃꯊꯧꯗꯨ ꯑꯣꯏꯔꯝꯗꯦ ꯑꯗꯨ ꯑꯗꯨꯝꯕꯗꯨꯅꯦ꯫
ꯑꯗꯨ ꯍꯤꯗꯥꯛꯁꯨ ꯊꯝꯕ ꯈꯪꯗ ꯇꯧꯋꯤ ꯑꯗꯨꯗꯗꯤ ꯐꯥꯔꯃꯥꯁꯤꯗ ꯆꯠꯂꯀꯥꯟꯗꯗꯤ ꯀꯩꯒꯕ ꯃꯣꯂꯣꯝꯂ ꯀꯩꯅꯣ ꯄꯤꯔꯛꯈꯤꯕꯅꯦ ꯍꯥꯏꯗꯨꯒ ꯐꯥꯈ꯭ꯔꯦꯕ꯫
ꯃꯊꯛꯇꯣ ꯁꯤꯂꯤꯡ ꯑꯣꯏꯕ꯭ꯔꯣ ꯀꯩꯅꯣ ꯇꯧꯋꯦ ꯅꯪ
ꯍꯣꯏ ꯁꯤꯂꯤꯡꯕꯨꯗꯤ ꯍꯥꯏꯌꯦꯕ ꯑꯗꯨꯁꯨ ꯁꯤꯂꯤꯡ ꯑꯣꯏꯔꯁꯨ ꯁꯤ ꯍꯣꯁꯇꯦꯜꯁꯤꯗꯤ, ꯑꯩꯈꯣꯏ ꯂꯩꯔꯗꯤ ꯊꯥꯏꯅ ꯆꯍꯤ ꯀꯩꯅꯣ ꯇꯧꯔꯕ ꯆꯥꯕ ꯑꯃꯨꯛ ꯁꯤꯖꯜꯂꯛꯑꯕꯅꯤꯅꯅꯦ꯫ ꯑꯗꯒꯤ ꯁꯤ ꯑꯅꯤꯁꯨꯕ ꯑꯣꯏꯅ ꯁꯥꯒꯤꯕ ꯍꯣꯁꯇꯦꯜꯅꯦꯕ ꯁꯤꯒꯤ ꯀꯩꯅꯣꯁꯤꯒꯤ꯫
ꯑꯗꯨꯒꯤ ꯄꯣꯊꯣ ꯂꯤꯔꯕꯔꯕꯅꯤꯅ ꯑꯗꯩ ꯇꯣꯞ ꯊꯣꯔꯣ ꯑꯣꯏꯕꯅꯤꯅ꯫ ꯀꯥ ꯐ꯭ꯂꯣꯔꯗ ꯁꯦꯀꯦꯟ ꯐ꯭ꯂꯣꯔꯒꯨꯝꯕ ꯐꯥꯔꯁ ꯐ꯭ꯂꯣꯔꯒꯨꯝꯕ ꯑꯣꯏꯇꯥꯔ ꯑꯗꯨꯝ ꯐꯒꯗꯕ ꯇꯣꯜ ꯐ꯭ꯂꯣꯔꯅꯤꯗꯣ꯫ ꯑ ꯄꯣꯠꯇꯣ ꯃꯜꯂꯕꯅꯤꯗꯅꯦ,
ꯁꯨꯝ ꯆꯨꯝ ꯃꯊꯤ ꯄꯥꯏꯊꯔꯛꯄ꯫ ꯂꯧꯍꯣꯟ ꯇꯤꯟꯅ ꯑꯃꯁꯨ ꯂꯩꯔꯦ ꯅꯥꯀꯟ ꯌꯦꯠ ꯂꯣꯝꯗꯨꯁꯨ ꯈꯔ ꯁꯣꯡꯉꯦꯕ꯫ ꯑꯗꯨꯒꯤꯅ ꯍꯣꯟ ꯇꯤꯟꯗꯨꯅ ꯆꯤꯛꯄꯗ ꯃꯤ ꯌꯥꯝ ꯂꯥꯏꯍꯧꯒ ꯍꯧꯗꯅ ꯇꯧꯅꯩꯕ꯫ ꯑꯩꯕꯨꯗꯤ ꯇꯧꯗ꯭ꯔꯤꯕ꯫ ꯑꯗꯒꯤ ꯑꯩꯗꯤ ꯂꯩꯔꯤꯅꯤꯅ ꯁꯣꯔꯣꯛꯂꯣꯝ ꯊꯪꯕ ꯁꯥꯏꯠꯁꯨ ꯑꯣꯏꯕꯒꯤ ꯈꯔ ꯇꯤꯟ ꯀꯥꯡꯗꯣ ꯐꯩꯌꯦꯕ ꯁꯣꯡꯗꯕꯩ ꯑꯗꯣ ꯑꯁ ꯑꯁꯣꯝ ꯅꯥꯀꯟꯒꯤ, ꯀꯩꯅꯣ ꯊꯝꯕꯁꯤꯡꯗꯨꯗꯤ ꯃꯣꯏꯗꯤ ꯌꯥꯗ꯭ꯔꯦ ꯂꯧꯍꯣꯟ ꯇꯤꯟ ꯇꯧ ꯗꯩ ꯇꯤꯟ ꯀꯥꯡꯗꯤ ꯁꯨꯝ ꯃꯣꯏꯅ ꯍꯦꯟꯅ ꯀꯩꯅꯣ ꯇꯧꯕꯒꯤꯒꯨꯝ ꯇꯧꯔꯒꯀꯣ
ꯆꯞ ꯃꯥꯟꯅꯅ ꯂꯩꯃꯤꯟꯅꯕꯁꯤꯗ ꯅꯥꯀꯟ ꯑꯝꯗ ꯄꯨꯔꯥ ꯀꯩꯅꯣꯝ ꯂꯩ
ꯍꯣꯏ ꯀꯩꯅꯣꯝꯗꯅꯦ ꯑꯁ ꯂꯩꯔꯤꯁꯦ ꯃꯣꯏꯗꯣꯝ ꯂꯩꯗꯒ ꯇꯜꯂꯦ
ꯑꯗꯣ ꯅꯣꯏ ꯍꯣꯁꯇꯦꯜꯗ ꯍꯥꯏꯗꯤ ꯀꯨꯏꯁꯨ ꯀꯨꯏꯔꯦꯅ ꯍꯥꯏ ꯑꯗꯣ ꯔꯤꯅꯣꯚꯦꯁꯟ ꯇꯧꯕ ꯍꯥꯏꯗꯤ ꯑꯃꯟꯕ ꯀꯩꯀꯥꯗꯣ ꯑꯗꯨꯁꯨꯗꯣꯛꯇꯥꯏꯗꯣꯛꯅꯕ ꯑꯅꯧꯕ ꯀꯩꯀꯥ ꯁꯤꯟꯕ ꯈꯣꯠꯄ ꯀꯥꯏꯅ ꯈꯤꯇꯪ ꯂꯩꯇꯕ꯭ꯔꯣ ꯇꯧꯔꯤꯗꯨꯕꯣ ꯑꯗꯨꯝ ꯂꯩꯅꯦ ꯇꯣꯏꯗꯣ ꯀꯝꯄ꯭ꯂꯦꯟ ꯃꯆꯥ ꯃꯊꯪ ꯉꯥꯛꯇꯪ ꯋꯥꯔꯗꯦꯟꯗ ꯈꯣꯠꯇꯅ ꯇꯧꯔꯒ
ꯇꯧꯗꯦ ꯍꯥꯏꯗꯤ ꯑꯗꯨꯗꯤ ꯀꯩꯅꯣꯒꯨꯝꯕ ꯅꯣꯡꯌꯨꯕꯒꯨꯝꯕꯕꯨꯗꯤ ꯁꯦꯝꯃꯦꯕ ꯑꯗꯩ ꯅꯣꯡꯌꯨꯕꯒꯨꯝꯕ ꯑꯗꯩ
ꯌꯥꯗꯕꯒꯨꯝꯕ ꯑꯗꯨꯝ ꯃꯍꯩ ꯌꯥꯗꯕ ꯈꯣꯠꯇꯕꯁꯤꯡ ꯑꯗꯨ ꯑꯗꯨ ꯑꯣꯏꯇꯥꯔꯖꯨ ꯃꯊꯛꯇꯨꯃ ꯄꯨꯂꯞ ꯂꯧꯊꯔꯒ ꯁꯤ ꯑꯅꯧꯕ ꯁꯤꯟꯗꯣꯛꯄ ꯈꯣꯠꯇꯣꯛꯄꯗꯨꯗꯤ ꯈꯔꯁꯨ ꯀꯩꯅꯣ ꯇꯧꯗꯦꯗꯅ ꯈꯨꯗꯣꯡ ꯆꯥꯗꯦꯗꯅ ꯑꯗꯨꯅ ꯇꯧꯗ꯭ꯔꯦ ꯑꯗꯨꯃꯗꯤ
ꯑꯗꯨ ꯍꯥꯏꯗꯤ ꯍꯣꯁꯇꯦꯜ ꯑꯗꯨꯗ ꯃꯤ ꯀꯌꯥꯃꯨꯛ ꯂꯩꯒꯦ ꯆꯥꯝꯃ ꯄꯥꯅꯥ ꯂꯩꯕꯔꯣ
ꯆꯥꯝꯃꯥꯗꯤ ꯐꯥꯗꯦ ꯁꯨꯗꯤ ꯁꯨꯒꯦ ꯇꯧꯌꯦ
ꯑꯗꯨ ꯅꯣꯢ ꯃꯥꯔꯐꯨ ꯃꯧꯗꯔꯥ ꯃꯨꯛꯇꯣ ꯃꯐꯝ ꯃꯇꯝ ꯈꯔ ꯁꯤ ꯃꯐꯝꯁꯤꯗ ꯂꯩꯌꯣ ꯈꯣꯠꯂꯣꯅ ꯍꯣꯁꯇꯦꯜ ꯑꯇꯣꯞꯄꯗ ꯍꯥꯏꯗꯤ ꯑꯦꯠꯖꯁ ꯇꯧꯅꯔꯒ ꯂꯩꯕ ꯌꯥꯏꯗꯅ ꯑꯗꯨ ꯂꯩꯍꯜꯂꯒ ꯁꯦꯝꯕꯤꯔꯦ ꯍꯥꯏꯕꯗꯨꯒꯁꯨ ꯑꯗꯨ ꯑꯉꯥꯡ ꯀꯩꯀꯥꯗꯣ ꯃꯔꯛꯇ ꯁꯥꯥꯔꯝꯅꯤ ꯊꯥꯗꯔꯛꯑꯝꯗꯣꯏꯅꯦ ꯑꯗꯨꯒꯝꯕ ꯀꯩꯀꯥ ꯁꯦꯝꯕ ꯈꯣꯠꯄꯒꯦ ꯈꯔ ꯊꯥꯗꯔ ꯁꯦꯝꯕꯤꯕꯗ ꯀꯩꯁꯨ ꯅꯠꯇꯦ ꯍꯥꯏꯕ ꯃꯅꯨꯡꯉꯥꯏꯇ ꯍꯥꯏꯕ
ꯅꯪꯅꯗꯤ ꯍꯥꯏꯔꯤꯕ ꯍꯥꯏꯗꯤ ꯁꯤꯗꯒꯤ ꯑꯃꯨꯛ ꯍꯣꯡ ꯑꯇꯣꯞꯄꯗ ꯑꯃꯨꯛ ꯅꯣꯡꯃ ꯅꯤꯅꯤ ꯈꯛꯀꯤ ꯍꯣꯡꯕ ꯍꯥꯏꯁꯦ ꯄꯨꯔꯥ ꯖꯟ ꯆꯥꯅꯤꯕ ꯑꯗꯨꯏ ꯃꯊꯛꯇ ꯃꯤ ꯃꯥꯔꯐꯨꯁꯦ ꯍꯣꯁꯇꯦꯜꯗ ꯈꯥꯏꯗꯣꯛꯑꯒ ꯁꯤꯐ ꯇꯧꯕ ꯌꯥꯕ ꯍꯥꯏꯁꯦ ꯑꯣꯏꯊꯣꯛꯇꯦꯕ ꯑꯗꯒꯤ ꯑꯩꯅ ꯂꯩꯔꯤꯕ ꯀꯥꯁꯤꯗꯒꯤ ꯄꯣꯠ ꯍꯣꯟꯊꯣꯛ ꯍꯣꯟꯖꯤꯟ ꯊꯧꯔ ꯑꯇꯣꯞꯄ ꯍꯣꯁꯇꯦꯜꯗ ꯄꯨ ꯍꯥꯏꯕꯗꯣ ꯀꯩꯁꯨ ꯀꯩꯅꯣ ꯇꯧꯅꯔꯣꯏꯕ
ꯎꯝ
ꯑꯗꯨꯒꯕ ꯑꯃ ꯂꯩ ꯍꯥꯏꯇꯥꯔꯦ ꯀꯩꯅꯣ ꯍꯣꯡꯊꯣꯡ ꯟꯁꯥꯡ ꯅꯨꯡꯉꯥꯏꯇꯉꯥꯏꯇꯥꯔꯦ ꯍꯥꯏꯗꯤ ꯊꯤꯔꯁꯨ ꯃꯣꯠꯂꯁꯨ ꯑꯩꯒꯤ ꯂꯩꯔꯤꯕ ꯀꯥꯗꯨꯗꯩ
ꯂꯩꯅꯤꯡꯗꯕꯤ ꯑꯃ ꯇꯧꯋꯦꯕ
ꯑꯗꯨꯒꯤ ꯊꯕꯛꯇꯣ ꯑꯗꯨꯝ ꯍꯥꯏꯕꯗꯤ ꯆꯍꯤ ꯑꯅꯤꯈꯛ ꯂꯩꯗꯣꯢꯅꯤ ꯑꯩꯅ ꯆꯍꯤ ꯂꯥꯛꯄ ꯃꯇꯝꯗ ꯑꯃꯨꯛ ꯃꯃꯥꯡ ꯑꯅꯧꯕ ꯂꯥꯛꯄ ꯀꯥꯡꯒꯨꯗꯣ ꯑꯃꯨꯛ ꯆꯪꯉꯛꯑꯅꯤ ꯑꯗꯨꯅ ꯑꯗꯨꯝ ꯍꯣꯁꯇꯦꯜꯗꯤ ꯑꯗꯨꯝ ꯆꯤꯜꯂ ꯂꯩꯔꯝꯗꯣꯏꯅꯤꯗꯣ ꯍꯣꯁꯇꯦꯜ ꯀꯣꯝꯕ ꯍꯥꯏꯗꯨ ꯁꯨꯡ ꯑꯣꯏꯔꯝꯃꯔꯣꯏꯕ ꯑꯗꯒꯤ ꯀꯩꯅꯣ ꯔꯤꯔꯥꯁ ꯁꯀꯣꯜꯂꯔ ꯀꯥꯡꯕꯨꯁꯨ ꯑꯗꯨꯝ ꯂꯩꯔꯝꯒꯅꯤ ꯑꯃꯅꯤ ꯑꯃꯅꯤ ꯅꯦꯠ ꯊꯥꯗꯧꯕ ꯀꯩꯩꯗꯧꯒꯗꯧꯕ ꯁꯦꯅꯤꯔ ꯑꯍꯟ ꯍꯥꯏꯗꯤ ꯄꯥꯛ ꯍꯣꯡꯉꯣꯢꯗꯧꯕ ꯀꯥꯡꯕꯨ ꯌꯥꯝ ꯂꯩꯔꯝꯒꯅꯤ ꯄꯥꯔꯛꯅꯤꯅꯦ
ꯃꯥꯅꯦ ꯐꯔꯝꯅꯤ ꯈꯪꯗꯦ ꯑꯗꯨꯗꯒꯤ ꯍꯧꯖꯤꯛꯇꯤ ꯚꯦꯀꯦꯁꯟꯒ ꯑꯣꯢꯕꯩ ꯆꯥꯛꯏꯁꯤꯡꯁꯨ ꯄꯤꯗꯕꯩꯅꯦ ꯏꯁꯥꯅ ꯑꯗꯨꯝ ꯊꯣꯡꯖꯔ ꯆꯥꯕꯒꯤ ꯀꯩꯅꯣꯝ ꯇꯧꯋꯦ ꯑꯗꯣ ꯀꯩꯅꯣꯁꯦ ꯄꯨꯡꯁꯦ ꯊꯦꯡꯖꯜꯂꯛꯑꯦ ꯍꯥꯏꯗꯤ ꯇꯨꯝꯅ ꯍꯤꯞꯅꯕ ꯃꯇꯝꯁꯨ ꯑꯣꯏꯔꯦ ꯅꯪꯖꯨ ꯀꯩꯅꯣ ꯇꯧꯔꯣ ꯄꯣꯊꯥꯅꯕ ꯇꯧꯔꯣ ꯑꯩꯁꯨ ꯄꯣꯊꯥꯔꯒꯦ ꯑꯗꯨ ꯍꯌꯦꯡꯗꯣ ꯈꯔ ꯉꯟꯅ ꯍꯧꯒꯠ ꯈꯣꯀꯠ ꯇꯧꯅꯕ ꯎꯝ
ꯍꯣꯏ ꯍꯣꯏ ꯑꯗꯨꯃꯥꯢ ꯇꯧꯔꯁꯤ ꯊꯝꯃꯦ ꯊꯝꯃꯦ
ꯎꯝ ꯒꯨꯠꯅꯥꯏꯠ ꯒꯨꯠꯅꯥꯏꯠ
ꯑꯗꯣ ꯅꯪꯅ ꯊꯝꯃꯣ ꯑꯩꯗꯣ ꯀꯩꯅꯣ ꯇꯧꯗ꯭ꯔꯦ ꯊꯝꯃꯣ ꯊꯝꯃꯣ ꯎꯝ